ꯑꯣ
ꯑꯣ ꯇꯥꯔꯦ ꯅꯦꯠꯋꯥꯛꯁꯦ ꯌꯥꯝ ꯅꯨꯡꯉꯥꯏꯇꯦ
ꯑꯩꯗꯣ ꯈꯪꯗꯦꯅꯦ ꯍꯧꯖꯤꯛ ꯄꯥꯏꯈꯠꯄ ꯀꯥꯟꯗ ꯑꯗꯨꯝ ꯎꯝ ꯖꯣꯏꯅꯤꯡ ꯍꯥꯏꯔꯒ ꯑꯗꯨꯝ ꯎꯪꯉꯒ ꯂꯩꯕꯀꯣ
ꯑꯣ ꯑꯣ ꯑꯣ
ꯑꯗꯨꯒꯤ ꯑꯩ ꯀ꯭ꯔꯤꯒꯤꯔꯥ ꯍꯥꯏꯔ ꯏꯁꯀ꯭ꯔꯤꯟ ꯁꯣꯠ ꯂꯧꯔꯒ ꯀꯩꯅꯣ ꯇꯧꯁꯤꯔꯥ ꯍꯥꯏꯅ ꯇꯧꯒꯦ ꯇꯧꯕꯅꯦꯗꯥ ꯑꯗꯨꯒ ꯍꯧꯖꯤꯛ ꯌꯥꯔꯛꯑꯦ ꯉꯥꯇꯪ ꯑꯥꯐꯇꯔ ꯁꯚꯦꯟ ꯁꯦꯀꯦꯟꯁ ꯃꯇꯨꯡꯗ
ꯎꯝ ꯑꯩꯒꯤꯗꯨꯖꯨ ꯅꯦꯠꯋꯥꯛ ꯅꯨꯡꯉꯥꯏꯇꯕ ꯃꯥꯜꯂꯦ
ꯑꯝ ꯍꯧꯖꯤꯛ ꯎꯝ ꯁꯤꯁꯇꯔꯗꯤ ꯀꯔꯤ ꯀꯔꯤ ꯍꯣꯠꯅꯔꯤꯒꯦ ꯆꯥꯛ ꯍꯦꯟꯖꯥꯡ ꯊꯣꯡꯉꯕ꯭ꯔꯥ ꯀꯔꯤ ꯀꯣꯂꯦꯖ ꯀꯥꯔ ꯂꯩꯕ꯭ꯔꯥ ꯀꯃꯥꯏ ꯇꯧꯔꯤꯒꯦ
ꯌꯨꯝꯗ ꯐ꯭ꯔꯤ ꯑꯗꯨꯝ ꯂꯩꯌꯦꯗꯥ ꯀꯔꯤꯁꯨ ꯇꯧꯗꯦ
ꯎꯝ ꯒ꯭ꯔꯦꯖꯨꯋꯦꯁꯟꯗꯤ ꯂꯣꯏꯔꯦꯀꯣ
ꯂꯣꯏꯔꯦ ꯍꯣꯏ
ꯑꯣ ꯎꯝ ꯐꯩꯅꯦ ꯍꯣꯏ ꯂꯣꯏꯔꯦ ꯑꯩꯁꯨ
ꯑꯣ ꯊꯕꯛ ꯀꯔꯤ ꯑꯇꯩ
ꯊꯕꯛ ꯈꯪꯗꯦꯅꯦ ꯃꯤꯅ ꯌꯦꯡꯕꯗ ꯃꯆꯥ ꯑꯃ ꯍꯥꯏꯕ ꯇꯥꯔꯦꯀꯣ ꯑꯣꯏꯕ꯭ꯔꯥ ꯑꯣꯏꯗꯕ꯭ꯔꯥ ꯈꯪꯗꯦ ꯑꯗꯨꯒꯨꯝꯕꯗꯣ ꯈꯔ ꯇꯧꯕꯒꯨꯝ
ꯑꯗꯨ ꯑꯣꯏꯔꯁꯨ ꯏꯁꯥꯒꯤ ꯏꯪꯀꯝ ꯈ꯭ꯔ ꯊꯣꯛꯑꯗꯤ ꯅꯨꯡꯉꯥꯏꯔꯦꯗꯅ
ꯍꯣꯏ
ꯑꯗꯨꯗꯤ ꯊꯣꯛꯄ ꯅꯠꯇ꯭ꯔꯣ
ꯊꯣꯛꯑꯦ ꯑꯗꯨꯕꯨꯗꯤ ꯈꯔꯕꯨꯗꯤ ꯊꯣꯛꯑꯦ ꯑꯗꯨꯕꯨ ꯀꯣꯟꯅꯗꯦꯗ ꯍꯥꯏꯕꯗꯤ ꯃꯤ ꯍꯥꯏꯕꯖꯤꯗꯤ ꯄꯦꯟꯕ ꯅꯥꯏꯗꯦꯗꯅ
ꯍꯣꯏꯗ ꯄꯩꯁꯥ ꯌꯥꯝ ꯂꯥꯛꯑꯁꯨ
ꯂꯨꯄꯥ ꯂꯤꯁꯤꯡ ꯂꯨꯄꯥ ꯂꯤꯁꯤꯡ ꯇꯔꯥ ꯆꯥꯔꯝꯕꯗꯣ ꯑꯁ ꯂꯨꯄꯥ ꯂꯤꯁꯤꯡ ꯇ꯭ꯔꯥꯃꯉꯥ ꯐꯤꯐꯇꯤꯟ ꯊꯥꯎꯖꯟ ꯆꯥꯔꯝꯃꯗꯤ ꯀꯌꯥ ꯅꯨꯡꯉꯥꯏꯒꯗꯕꯅꯣ ꯍꯥꯏꯅꯀꯣ ꯑꯗꯨꯒ ꯐꯤꯐꯇꯤꯟ ꯊꯥꯎꯖꯟꯃꯨꯛ ꯆꯥꯔꯝꯕ ꯑꯣꯏꯔꯒꯗꯤ ꯑꯁ ꯇ꯭ꯋꯦꯟꯇꯤ ꯈꯇꯪꯗꯤ ꯁꯨꯍꯜꯂꯝꯃꯗꯤ ꯀꯌꯥꯗꯤ ꯅꯨꯡꯉꯥꯏ ꯗꯪꯒ ꯍꯥꯏꯅꯀꯣ
ꯑꯗꯨꯗꯤ ꯃꯤ ꯂꯣꯏꯅꯃꯛꯀꯤ ꯋꯥꯈꯜ
ꯎꯝ ꯑꯗꯣ ꯁꯤꯁꯇꯔꯁꯦ ꯎꯝ ꯅꯆꯤꯟ ꯅꯅꯥꯎ ꯀꯌꯥ ꯁꯨꯒꯦ
ꯑꯩꯗꯤ ꯌꯥꯝꯃꯦ ꯃꯉꯥ
ꯑꯣ ꯑꯣ ꯑꯩꯈꯣꯏꯁꯨ ꯃꯔꯤꯅꯦ
ꯑꯦꯁ ꯑꯩꯅ ꯍꯦꯜꯂꯦꯅꯦ ꯑꯗꯨꯗꯤ
ꯎꯝ ꯃꯉꯥꯎ ꯃꯉꯥ ꯑꯣꯏꯔꯝꯕꯅꯦ ꯑꯈꯣꯏꯁꯨ ꯃꯉꯥ ꯑꯣꯏꯔꯝ ꯑꯣꯏꯔꯝꯒꯗꯕꯅꯦ ꯀꯔꯤꯒꯤꯅꯣ ꯍꯥꯏꯕꯀꯥꯟꯗ ꯍꯦꯛ ꯑꯉꯥꯡ ꯄꯣꯛꯄ ꯀꯥꯟꯗ ꯈꯣꯏ ꯏꯌꯥꯝꯕ ꯍꯥꯏꯇꯥꯔꯦ ꯑꯩ ꯃꯊꯛ
ꯑꯣ
ꯑꯗꯨ ꯑꯗꯨꯃꯥꯏ ꯇꯧꯋꯦ ꯍꯥꯟꯅ
ꯅꯪꯁꯤꯅ ꯀꯌꯥ ꯁꯨꯕ ꯑꯣꯏꯗꯣꯏꯅꯣ
ꯑꯩ ꯑꯇꯣꯝꯕꯅꯦ
ꯑꯣ ꯑꯇꯣꯝꯕꯁꯤꯗꯤ ꯅꯨꯡꯉꯥꯏꯕꯅꯤꯅꯦ
ꯎꯝ ꯅꯨꯡꯉꯥꯏꯕꯅꯦ ꯌꯥꯝ ꯅꯨꯡꯉꯥꯏꯕꯅꯦ ꯍꯣꯏ
ꯅꯨꯄꯥ ꯉꯥꯛꯇꯔꯣ ꯅꯠꯇ꯭ꯔꯒ ꯅꯨꯄꯤꯁꯨ ꯌꯥꯎꯕ꯭ꯔꯥ ꯅꯣꯏ
ꯑꯥ ꯅꯨꯄꯥ ꯅꯨꯄꯥ ꯑꯍꯨꯝ ꯅꯨꯄꯤ ꯑꯃ
ꯍꯥ
ꯅꯨꯄꯥ ꯑꯍꯨꯝ ꯅꯨꯄꯤ ꯑꯃ
ꯑꯩꯁ ꯄ꯭ꯔꯤꯟꯁꯦꯁꯅꯤꯅꯦ ꯑꯗꯨꯗꯤ
ꯎꯝ
ꯀꯔꯤ ꯇꯧꯔꯤꯅꯣ ꯍꯧꯖꯤꯛ
ꯍꯧꯖꯤꯛ ꯑꯩꯈꯣꯏꯒꯤ ꯍꯤꯡꯒꯣꯜ ꯂꯣꯝꯗ ꯑꯗꯨꯝ ꯆꯠꯂꯒ ꯂꯩꯑ ꯑꯩꯗ ꯍꯥꯐ ꯄꯦꯟꯒ ꯏꯃꯥꯏ ꯈꯛꯇꯪ ꯍꯥꯞꯄꯒꯤ ꯀꯥꯡꯗ ꯊꯥꯡꯒꯠꯅꯤꯡꯉꯥꯏ ꯇꯧꯔ ꯂꯩꯔꯦ ꯑꯗꯨꯒꯤ ꯆꯠꯊꯣꯛ ꯆꯠꯁꯤꯟ ꯇꯧꯔꯒꯀꯣ
ꯊꯕꯛ ꯍꯥꯏꯁꯦ ꯍꯧꯖꯤꯛ ꯍꯤꯡꯈꯣꯜ ꯅꯣꯏ ꯍꯤꯡꯈꯣꯜ ꯆꯥꯎꯅ ꯇꯧꯕ꯭ꯔꯣ
ꯌꯥꯝ ꯆꯥꯎꯗꯦꯗ ꯃꯆꯥ ꯈꯤꯇꯪꯅꯤꯗ
ꯑꯣ ꯏꯟꯖꯥꯡ ꯅꯥꯄꯤꯒꯨꯝꯕ ꯊꯥꯕ꯭ꯔꯥ ꯅꯠꯇ꯭ꯔꯒ
ꯎꯝ ꯏꯟꯖꯥꯡ ꯅꯥꯄꯤ ꯊꯥꯔꯦ ꯈꯥꯃꯦꯟ ꯊꯥꯔꯦ ꯎꯝ ꯂꯦꯗꯤꯁ ꯐꯤꯡꯒꯔ ꯊꯥꯔꯦ ꯎꯝ ꯌꯣꯟꯗꯦꯗ ꯑꯩꯈꯣꯏ ꯆꯥꯅꯤꯉꯥꯏꯅꯤ
ꯑꯣ
ꯑꯗꯨꯒ ꯁꯧꯒ꯭ꯔꯤ ꯍꯪꯒꯥꯝ
ꯁꯧꯒ꯭ꯔꯤꯗꯤ ꯍꯥꯎꯕꯅꯤꯅꯦ
ꯑꯩꯈꯣꯏꯂꯣꯟꯗ ꯍꯥꯏꯗꯤ ꯀꯩ ꯍꯥꯏꯕ꯭ꯔꯥ ꯌꯦꯅꯝꯕꯪ ꯍꯥꯏꯕ꯭ꯔ
ꯍꯥꯥ
ꯑꯣ ꯑꯣ ꯑꯣ ꯃꯤꯇ꯭ꯔꯨꯕꯤ ꯃꯤ꯭ꯇꯔꯨ
ꯁꯤꯁꯇꯔꯁꯦ ꯍꯧꯖꯤꯛ ꯍꯧꯖꯤꯛ ꯏꯝꯐꯥꯜꯗ ꯂꯩꯕ꯭ꯔꯥ ꯅꯠꯇ꯭ꯔꯒ ꯑꯥꯎꯠꯁꯥꯏꯠ ꯃꯅꯤꯄꯨꯔꯗ ꯂꯩꯕ꯭ꯔꯥ ꯀꯃꯥꯏꯅ ꯇꯧꯒꯦ
ꯏꯝꯐꯥꯜ ꯂꯩꯌꯦ
ꯑꯣ
ꯑꯥꯎꯠꯁꯥꯏꯠ ꯂꯩꯕ꯭ꯔꯥ ꯅꯪꯗꯤ ꯑꯥꯎꯠꯁꯥꯏꯗꯠꯇ ꯂꯩꯕ꯭ꯔꯥ
ꯍꯣꯏ ꯑꯣꯛꯁꯥꯏ ꯏꯝꯐꯥꯜꯗ ꯂꯩꯌꯦ ꯑꯥꯎꯠꯁꯥꯏꯠ ꯏꯝꯐꯥꯜ ꯍꯥꯏꯕꯗꯤ ꯏꯝꯐꯥꯜꯒꯤ ꯏꯝꯐꯥꯜꯒꯤ ꯃꯅꯨꯡꯗ ꯍꯥꯏꯕꯅꯦ ꯐꯥꯒꯤ ꯇꯧꯕꯅꯦ ꯑꯩ ꯇꯧꯔꯦ ꯍꯧꯖꯤꯛꯀꯤꯗ
ꯑꯥ ꯅꯪꯒꯤ ꯇꯥꯛꯁꯇꯤ ꯌꯧꯈ꯭ꯔꯕ ꯉꯁꯤꯅ ꯑꯍꯥꯟꯕ ꯑꯣꯏꯗꯣꯏꯔꯥ ꯅꯨꯃꯤꯠ ꯀꯌꯥ ꯁꯨꯔꯒꯦ
ꯍꯩꯖꯝꯇ ꯍꯥꯏꯒꯅꯨ ꯍꯥꯏꯕꯗꯨ ꯈꯪꯉꯤ ꯈꯪꯉꯝꯕ꯭ꯔꯥ ꯈꯪꯉꯝꯗꯕ꯭ꯔꯥ ꯈꯪꯗꯦ ꯈꯪꯉꯝꯃꯅꯤ ꯅꯪꯅꯁꯨ
ꯑꯣ ꯑꯣ ꯑꯣ ꯑꯣ ꯀꯥꯎꯏꯅꯦ
ꯍꯣꯏ ꯑꯗꯨꯕꯨꯗꯤ ꯀꯥꯗꯗ ꯑꯩꯒꯤ ꯎꯝ ꯑꯩꯒꯤ ꯃꯤꯁꯟꯗꯨꯗꯤ ꯌꯧꯈ꯭ꯔꯦ ꯍꯣꯏ
ꯑꯗꯨꯕꯨ ꯂꯩꯕꯕꯨꯗꯤ ꯂꯩꯗꯥ ꯑꯃꯥ ꯑꯅꯤꯒꯨꯝꯕꯒꯤꯗꯤꯀꯣ ꯑꯃꯥ ꯑꯅꯤꯒꯨꯝꯕꯗꯤ ꯂꯩꯌꯦ ꯑꯩꯒꯤ ꯑꯗꯨꯕꯨ ꯑꯩꯅ ꯑꯗꯨꯗꯣ ꯏꯟ ꯀꯦꯁ ꯑꯣꯐ ꯏꯃꯥꯔꯖꯦꯟꯁꯤꯗ ꯑꯩꯅ ꯊꯝꯒ꯭ꯔꯦ
ꯎꯝ
ꯐꯨꯠꯕꯣꯜꯗꯤ ꯌꯦꯡꯕ ꯅꯠꯇ꯭ꯔꯣ
ꯏꯁꯄꯣꯔꯠꯀꯤ ꯂꯥꯏꯟꯁꯤꯗꯤ ꯅꯤꯜ ꯆꯠꯂꯦ
ꯑꯣ ꯔꯣꯅꯥꯜꯗꯣ ꯃꯦꯁꯤ ꯗꯤ ꯅꯦꯃꯥꯔꯒ ꯇꯧꯕꯗꯣ ꯑꯗꯨ ꯀꯩꯝꯇ ꯌꯥꯎꯗ꯭ꯔꯤꯕꯔ
ꯌꯥꯎꯗꯔꯦ ꯃꯁꯛꯁꯨ ꯐꯖꯅ ꯈꯪꯗꯦ
ꯑꯣ ꯑꯣ ꯐꯩꯗꯥ
ꯋꯥꯔꯜ ꯑꯃꯗ ꯂꯩꯔꯤꯅꯦ
ꯎꯝ
ꯐꯩꯌꯦ ꯐꯩꯌꯦ
ꯅꯣꯏꯗꯤ ꯌꯦꯡꯂꯝꯒꯅꯤꯅꯥ
ꯑꯩꯗꯤ ꯌꯦꯡꯗꯤ ꯌꯦꯡꯉꯦ ꯑꯗꯨꯕꯨ ꯑꯁ ꯊꯕꯛꯁꯦ ꯉꯟꯅ ꯆꯠꯄꯅꯤꯅꯀꯣ ꯋꯥꯏꯅꯦ
ꯑꯣ ꯍꯣꯏꯅꯦ ꯃꯣꯏꯗꯤ ꯃꯇꯝꯁꯦ ꯑꯌꯥꯝꯕꯅ
ꯕꯅ ꯅꯨꯡꯗꯥꯡꯗ ꯑꯣꯏꯕꯅꯤꯅꯀꯣ ꯎꯝ ꯉꯔꯥꯡꯁꯨ ꯈ꯭ꯔ ꯊꯦꯡꯅ ꯇꯨꯝꯈ꯭ꯔꯦ ꯕꯔꯗꯦ ꯄꯥꯔꯇꯤ ꯂꯩꯕꯒꯤ ꯄꯨꯡ ꯑꯃ ꯋꯥꯟ ꯊꯥꯔꯇꯤ ꯑꯦ ꯑꯦꯝ ꯑꯗꯨꯋꯥꯏꯗ ꯆꯥꯛ ꯆꯥꯔꯦ ꯃꯤ ꯉꯥꯏ ꯉꯥꯏꯕꯗ ꯑꯌꯨꯛ ꯇꯥꯔꯦꯗꯅ ꯋꯥꯟ ꯊꯥꯔ ꯇꯤ ꯑꯦ ꯑꯦꯝ ꯉꯁꯤ ꯑꯌꯨꯛ ꯋꯥꯟ ꯊꯥꯔꯇꯤ ꯑꯦ ꯑꯦꯝꯗ ꯆꯥꯛ ꯆꯥꯕ ꯅꯨꯃꯤꯗꯥꯡꯒꯤ
ꯇꯨꯝꯃꯝꯂꯔꯣꯏ ꯑꯗꯨꯗꯤ
ꯃꯨꯛ ꯌꯦꯡꯉꯦ ꯊ꯭ꯔꯤ ꯊꯥꯔꯇꯤꯒꯤꯗꯣ ꯕ꯭ꯔꯥꯖꯤꯜ ꯒ ꯀꯩ ꯀꯩꯅꯣ ꯁꯥꯅꯕꯗꯣ
ꯁꯞꯄꯣꯔꯇꯔꯁꯦ ꯀꯅꯥꯒꯤ ꯑꯣꯏꯗꯣꯏꯅꯣ
ꯔꯣꯅꯥꯜ ꯔꯣꯅꯥꯜꯗꯣ ꯑꯗꯨꯕꯨ ꯕꯤꯌꯣꯟ ꯃꯥꯏ ꯑꯦꯛꯁꯄꯦꯛꯇꯦꯁꯟ ꯍꯥꯏꯕ ꯇꯥꯔꯦꯅꯦ ꯃꯥꯅ ꯁꯥꯟꯅꯕ ꯃꯑꯣꯡꯁꯦꯀꯣ
ꯎꯝ
ꯑꯍꯟꯁꯨ ꯑꯣꯏꯕꯩꯅꯤꯗ ꯑꯍꯟꯁꯨ ꯑꯣꯏꯔꯝꯃꯤ ꯍꯥꯥ
ꯑꯅꯤꯃꯛ ꯃꯥꯟꯅꯕ꯭ꯔꯥ ꯀꯅꯥꯅ ꯍꯟꯒꯦ ꯑꯅꯤꯁꯤꯗꯥ ꯔꯣꯅꯥꯜꯗꯣꯒ ꯃꯦꯁꯤꯁꯦ ꯎꯝ
ꯔꯣꯅꯥꯜꯗꯣꯅ ꯍꯟꯕ ꯃꯥꯜꯂꯦ
ꯑꯣ ꯑꯗꯨ ꯑꯣꯏꯗꯤ ꯃꯦꯁꯤꯗꯤ ꯅꯦꯛꯁ ꯇꯌꯥꯔꯗ ꯐꯪꯈꯤꯒꯗ꯭ꯔꯥ
ꯈꯪꯗꯦ
ꯔꯣꯅꯥꯜꯗꯣꯗꯤ ꯍꯟꯗꯛꯅ ꯂꯥꯁꯅꯦ ꯍꯥꯏꯗ
ꯑꯝ
ꯍꯥꯥ
ꯀꯔꯤ ꯍꯥꯏꯕ ꯇꯥꯍꯧꯗ꯭ꯔꯦ ꯑꯃꯨꯛ ꯍꯟ ꯍꯥꯏꯕꯤꯔꯛꯑꯣꯅꯦ ꯁꯦ
ꯍꯟꯗꯛꯅ ꯂꯥꯁꯅꯦ ꯍꯥꯏꯗꯥꯏ ꯃꯥꯒꯤ
ꯎꯝ ꯍꯟꯗꯛꯅ ꯂꯥꯁꯅꯦ ꯃꯥ ꯃꯊꯪꯗ ꯁꯥꯅꯒꯦ ꯍꯥꯏꯔꯗꯤ ꯆꯩꯁꯨ ꯄꯥꯏꯔꯒ ꯑꯗꯨꯝ ꯁꯅꯥꯕ ꯇꯥꯔꯦꯅꯦ ꯃꯥ
ꯑꯣ ꯃꯣꯏꯒꯤ ꯑꯦꯛꯁꯦ ꯌꯥꯝꯅ ꯅꯍꯥ ꯑꯣꯏꯅ ꯎꯋꯦꯗ ꯃꯁꯛꯇꯤ
ꯎꯝ ꯑꯗꯨ ꯁꯤꯁꯇ꯭ꯔꯁꯦ ꯎꯝ ꯆꯍꯤ ꯀꯌꯥꯒꯨꯝꯕ ꯍꯥꯏꯕꯗꯤ ꯂꯩꯗꯅ ꯑꯗꯨꯝ ꯈꯣꯟ ꯑꯗꯨꯝ ꯃꯦꯆ꯭ꯨꯌꯣꯔ ꯈ꯭ꯔ ꯃꯥꯟꯕꯀꯣ
ꯎꯝ ꯃꯦꯆ꯭ꯨꯌꯣꯔꯅꯦ
ꯆꯍꯤ ꯀꯨꯟꯊ꯭ꯔꯥꯒꯨꯝꯕ ꯌꯧꯔꯕꯣ
ꯍꯦꯟꯈ꯭ꯔꯦ
ꯑꯣ
ꯅꯪꯗꯤ
ꯑꯩꯗꯤ ꯍꯣꯏ ꯌꯧꯗꯤ ꯌꯧꯈ꯭ꯔꯦ
ꯅꯪꯒꯤꯁꯨ ꯃꯦꯆꯨꯌꯣꯔ ꯑꯣꯏꯕ ꯃꯥꯜꯂꯦꯗ
ꯎꯝ ꯍꯣꯏ ꯑꯩ ꯌꯧꯔꯦ ꯀꯨꯟꯊ꯭ꯔꯥꯔ ꯇꯥꯔꯥ ꯃꯥꯊꯣꯏꯔꯥ ꯑꯗꯨꯃꯥꯏꯅꯀꯣ
ꯑꯣ ꯐꯔꯦꯅꯦ ꯑꯗꯨꯑꯣꯏꯔꯗꯤ ꯅꯨꯄꯤ ꯊꯤꯕ ꯌꯥꯔꯦ
ꯅꯨꯄꯤꯁꯦ ꯈꯪꯗꯦꯅꯦ
ꯐꯪꯒ꯭ꯔꯕꯣ
ꯑꯩ ꯑꯗꯨꯒꯤ ꯃꯇꯥꯡꯗꯗꯤ ꯑꯩ ꯍꯥꯏꯅꯤꯡꯗꯦꯗ
ꯄ꯭ꯔꯖꯦꯟꯗꯤ ꯂꯩꯔꯝꯒꯅꯤꯅ
ꯄ꯭ꯔꯖꯦꯟ
ꯑꯥ
ꯄꯥꯁꯀꯤꯗꯤ ꯂꯩꯔꯦ ꯄ꯭ꯔꯖꯦꯟ ꯄ꯭ꯔꯖꯦꯟ ꯇꯦꯟꯁꯀꯤꯗꯤ ꯂꯩꯇꯦ ꯄꯥꯁ ꯇꯦꯟꯁꯀꯤꯗꯤ ꯂꯩ
ꯏꯁꯁ ꯄꯥꯁꯀꯤ ꯂꯩꯔꯗꯤ ꯄ꯭ꯔꯖꯦꯟꯁꯨ ꯂꯩꯐꯝ ꯊꯣꯛꯏꯗ
ꯈꯪꯗꯦꯅꯦ ꯅꯪ ꯍꯧꯖꯤꯛ ꯆꯥꯛ ꯍꯦꯟꯖꯥꯡ ꯊꯣꯡꯕ ꯂꯩꯕꯒꯨꯝ ꯇꯧꯕ꯭ꯔ
ꯉꯜꯂꯤꯗ ꯍꯣꯔꯦꯟ ꯅꯨꯡꯗꯥꯡ ꯄꯨꯡ ꯇꯔꯦꯠ ꯑꯗꯨꯋꯥꯏꯗ ꯊꯣꯡꯒꯅꯤ ꯑꯩꯈꯣꯏꯗꯤ ꯍꯧꯖꯤꯛ ꯃꯤ ꯌꯥꯝꯅ ꯂꯩ ꯂꯩꯇꯕꯅꯤꯅ
ꯑꯣ ꯍꯧꯖꯤꯛ ꯑꯁꯤꯗ ꯂꯩꯕꯁꯦ ꯅꯪ ꯅꯊꯟꯗ ꯂꯩꯕ꯭ꯔꯥ ꯅꯠꯇ꯭ꯔꯒ
ꯏꯅꯥꯎ ꯅꯨꯨꯄꯥꯒ ꯂꯩꯌꯦ
ꯑꯣ ꯔꯦꯟꯗ ꯑꯣꯏꯅ ꯂꯩꯕꯀꯣ ꯑꯣ ꯑꯣ
ꯀꯥꯕꯁꯤꯡꯁꯦ ꯁꯦꯟꯅꯔꯒ ꯂꯩꯕ
ꯃꯥꯅꯦ ꯃꯥꯅꯦ
ꯑꯩꯗꯤ ꯁ꯭ꯀꯨꯜ ꯀꯥꯗ꯭ꯔꯕꯅꯤꯅ
ꯎꯝ
ꯅꯣꯏ ꯆꯥꯛ ꯍꯦꯟꯖꯥꯡ ꯊꯣꯡꯈ꯭ꯔꯕ
ꯊꯣꯡꯗ꯭ꯔꯤ
ꯀꯅꯥ ꯊꯣꯡꯗꯨꯏꯅꯣ
ꯈꯪꯗꯦ ꯀꯅꯥ ꯊꯣꯡꯍꯟꯖꯤꯔ ꯌꯨꯝꯗ ꯆꯠꯂꯒ ꯍꯧꯖꯤꯛ ꯂꯣꯠ ꯂꯣꯇ꯭ꯔꯤ ꯇꯧꯔꯒ ꯈꯠꯅꯍꯜꯂꯒ ꯊꯣꯡꯍꯟꯒꯗꯕꯅꯦ
ꯅꯪ ꯍꯧꯖꯤꯛ ꯌꯨꯝꯗ ꯅꯠꯇꯕ꯭ꯔꯥ
ꯑꯩ ꯌꯨꯝꯗꯒꯤꯗꯒꯤ ꯊꯣꯛꯑꯒ ꯑꯁꯤ ꯑꯩꯈꯣꯏ ꯌꯨꯝ ꯀꯩꯅꯣ ꯍꯤꯡꯒꯣꯜꯗ ꯂꯩꯔꯦ
ꯑꯣ
ꯄꯤꯛꯀꯣꯟꯗ ꯂꯩꯌꯦꯕ ꯄꯤꯛꯀꯣꯟꯗ
ꯋꯥ ꯍꯩꯇꯕ꯭ꯔꯥ ꯍꯩꯔꯝꯒꯅꯤꯅ
ꯍꯩꯌꯦꯗ ꯍꯩꯌꯦ ꯑꯗꯨꯕꯨ ꯑꯩꯅ ꯊꯣꯡꯕ ꯍꯩꯇꯕ ꯍꯥꯏꯕꯁꯦ ꯆꯤꯡꯗ ꯊꯣꯡꯕꯗ ꯀꯩꯍꯥꯏꯕꯔ
ꯂꯥꯏꯕꯨꯗ ꯊꯣꯡꯕꯗꯣ ꯍꯦꯛ ꯑꯗꯨꯒꯨꯝꯕꯗꯤ ꯊꯨꯡꯕ ꯍꯩꯇꯦ ꯑꯩ ꯎꯝ
ꯆꯞ ꯃꯥꯟꯅꯩ ꯀꯩꯅꯣ ꯃꯩꯒꯤ ꯃꯩ ꯉꯥꯛꯇꯅꯦ
ꯎꯝ ꯑꯩ ꯈꯪꯗꯦ ꯑꯩ ꯀꯩꯕ꯭ꯔꯥ ꯅꯍꯥꯟ ꯊꯣꯡꯉꯦ ꯆꯤꯡꯗ ꯑꯩꯈꯣꯏ ꯏꯅꯦ ꯑꯩꯈꯣꯏꯗ ꯆꯠꯄ ꯀꯥꯟꯗ ꯊꯣꯡꯉꯒ ꯆꯦꯡ ꯆꯪꯕ ꯍꯥꯏꯕ꯭ꯔꯥ ꯑꯩꯈꯣꯏ ꯂꯣꯟꯗꯗꯤ ꯇꯤꯡ ꯆꯪꯕ ꯍꯥꯏꯕ ꯇꯤꯡ ꯆꯪꯅ ꯍꯥꯏꯕ ꯑꯗꯨꯃꯥꯏꯅ ꯇꯧꯋꯤ ꯑꯗꯨꯃꯥꯏꯅ ꯇꯧꯋ ꯑꯩ ꯁꯨꯡꯊꯣꯡ ꯊꯣꯡꯗ꯭ꯔꯦ ꯑꯗꯨꯗꯒꯤ
ꯑꯃꯨꯛꯀ ꯊꯣꯡꯉꯣ ꯑꯗꯨꯑꯣꯏꯗꯤ ꯍꯩꯔꯅꯤ ꯏꯁꯤꯡ ꯅꯪꯒꯤꯗꯣ ꯏꯁꯤꯡ ꯌꯥꯝꯗꯕꯒꯤꯅꯦ
ꯐꯥꯔꯁ ꯇꯥꯏꯝ ꯊꯣꯡꯕꯗꯗꯤ ꯁꯛꯁꯦꯁ ꯑꯣꯏꯌꯦꯕꯀꯣ
ꯎꯝ
ꯑꯗꯨꯒꯤ ꯃꯊꯪꯗ ꯑꯁ ꯑꯩ ꯍꯩꯅꯦ ꯍꯥꯏꯅ ꯑꯩ ꯏꯁꯥꯁꯨ ꯑꯣꯚꯔ ꯀꯟꯐꯤꯗꯦꯟ ꯑꯣꯏꯈ꯭ꯔꯕ ꯑꯗꯨ ꯑꯃꯨꯛ ꯊꯣꯡꯕ ꯀꯥꯟꯗꯗꯤ
ꯑꯃꯨꯀ ꯇ꯭ꯔꯥꯏ ꯇꯧꯋꯣ
ꯑꯃꯨꯛꯀ ꯇ꯭ꯔꯥꯏ ꯇꯧꯕꯗ ꯆꯦꯡꯗꯣ ꯆꯦꯡꯗꯣ ꯄꯥꯃꯨꯕꯩꯅꯤꯗ
ꯅꯪ ꯆꯦꯡ ꯄꯥꯝꯃꯨꯕꯗꯣ ꯑꯃꯨꯛꯀ ꯊꯣꯡꯉꯗꯤ ꯍꯩꯔꯅꯤ ꯍꯥꯏꯗꯤ ꯆꯦꯡꯗꯣ ꯃꯥꯡꯒꯅꯤ ꯍꯥꯏꯅ ꯄꯥꯈꯠꯂꯒ ꯐꯖꯅ ꯊꯣꯡꯈ꯭ꯔꯅꯤ ꯃꯩꯒꯤ ꯂꯦꯚꯦꯜ ꯏꯁꯤꯡꯒꯤ ꯂꯦꯚꯦꯜꯗꯣ ꯑꯗꯨꯝ ꯌꯦꯡꯉꯒ ꯂꯩꯔꯅꯤ
ꯎꯝ ꯑꯣ
ꯁꯥꯏꯗ ꯍꯟ